ꯍꯥꯎ
ꯍꯥ
ꯅꯨꯡꯉꯥꯏꯕ꯭ꯔꯣ ꯇꯥꯏꯌꯦ ꯇꯥꯏꯌꯦ ꯎꯗꯔꯁꯨ ꯀꯨꯏꯌꯦ ꯅꯪ ꯈꯣꯜ ꯉꯁꯤ ꯇꯥꯏꯁꯦ
ꯍꯣꯏ ꯅꯪꯁꯨ ꯎꯗ ꯌꯥꯝ ꯀꯨꯏꯔꯦ
ꯎꯝ ꯅꯍꯥꯟꯋꯥꯏ ꯃꯇꯝꯗꯨ ꯁꯨꯝ ꯉꯁꯥꯏꯗꯩ ꯏꯊꯟꯇꯥ ꯁꯨꯝ ꯅꯤꯡꯁꯤꯡꯉꯛꯄꯥ ꯑꯗꯩ ꯅꯪꯒ ꯋꯥꯔꯤ ꯁꯥꯟꯅꯤꯡꯕꯩ ꯅꯉꯣꯟꯗ ꯊꯧꯔꯛꯏꯅ‌ꯦ
ꯑꯩꯈꯣꯏ ꯅꯣꯡꯃ ꯄꯨꯂꯞ ꯄꯨꯟꯁꯦ ꯑꯩꯈꯣꯏ ꯃꯌꯥꯝ ꯄꯨꯂꯞ ꯄꯨꯜꯂꯒ ꯑꯍꯥꯎꯕ ꯑꯃꯃꯝ ꯆꯥꯃꯤꯟꯅꯔꯒ ꯀꫭꯏꯔꯨꯁꯤ
ꯋꯥꯔꯤ ꯌꯥꯝ ꯄꯨꯖꯅ ꯐꯨꯗꯅꯔꯒꯀꯣ ꯅꯍꯥꯟꯋꯥꯏ
ꯑꯥ ꯅꯍꯥꯟꯋꯥꯏꯒꯤ ꯑꯩꯈꯣꯏꯅ ꯇꯧꯈꯤꯕ ꯃꯌꯥꯝꯗꯣ
ꯎꯝ ꯑꯣꯛꯇꯤ ꯐꯖꯅ ꯑꯣꯛꯂꯛꯇꯕꯅꯤꯉꯣ
ꯑꯥ
ꯒꯥꯔꯤꯁꯤꯅ ꯄꯪ ꯊꯧ ꯊꯧꯔꯒ ꯀꯥꯏꯗ
ꯀꯥꯏ ꯌꯥꯎꯔꯒ ꯍꯥ ꯊꯩꯗꯧꯒꯤꯒ ꯀꯩꯗꯧꯗꯣꯏꯒꯤꯒ ꯏꯃꯥ
ꯁꯥꯟꯅꯕꯗꯤ ꯌꯥꯎꯗꯕꯤꯗꯀꯣ ꯌꯥꯎꯁꯟꯅꯔꯒꯥ
ꯑꯣꯖꯥꯅꯒꯥꯡ ꯀꯧ ꯂꯥꯛꯏꯅꯤꯅꯦ ꯇꯣꯏꯂꯦꯠꯇꯒ ꯂꯣꯠꯂꯒ ꯂꯩꯔꯒ
ꯑꯁꯦꯡꯕꯥ
ꯀꯩꯗꯧꯕꯩꯅꯣ ꯏꯁꯄꯣꯔꯠꯁ ꯌꯥꯎꯗꯩꯗꯣ ꯈꯣꯠꯇꯩꯗꯣ ꯑꯩꯅ ꯑꯩ ꯈꯣꯡ ꯅꯥꯕꯩꯅꯦ ꯑꯗꯨ ꯇꯧꯕꯩꯅꯦ ꯏꯃꯥꯏ ꯈꯨꯝꯅꯉꯥꯏ ꯍꯣꯠꯅꯕꯗ ꯀꯌꯥꯝ ꯋꯥꯒꯤ ꯆꯩꯔꯛꯀꯅꯤꯁꯨ ꯃꯤ ꯃꯌꯥꯝ ꯃꯃꯥꯡꯗ ꯆꯩꯔꯛꯀꯅꯤꯁꯨ ꯄꯥꯈꯠꯂꯤꯗꯣ ꯏꯀꯥꯏꯗꯣ
ꯎꯝ
ꯑꯗꯨꯒ ꯏꯁꯄꯣꯔꯠꯁ ꯑꯝꯇꯥ ꯍꯦꯛ ꯌꯥꯎꯍꯧꯗꯅ ꯂꯣꯏꯁꯤꯟꯈꯔꯦ
ꯑꯁꯦꯡꯕ ꯅꯨꯡꯗꯤ ꯅꯨꯡꯁꯤꯕꯀꫭ ꯅꯍꯥꯟꯜꯋꯥꯏ ꯂꯥꯡꯕ ꯑꯩꯕꯨꯗꯤ ꯌꯥꯎꯔꯛꯑꯦ
ꯑꯩꯗꯤ ꯑꯝꯇꯥ ꯌꯥꯎꯔꯛꯇꯦ
ꯑꯩꯅ ꯅꯍꯥꯟ ꯋꯥꯏ ꯁꯥꯟꯅ ꯀꯥꯟꯗꯅꯦ ꯈꯪꯕ꯭ꯔꯥ
ꯎꯝ
ꯑꯥ ꯆꯍꯤ ꯂꫭꯏꯔꯛꯄꯩꯗꯔꯥ ꯀꯩꯅꫭꯝ ꯑꫭꯏꯕꯅ‌ꯦ
ꯎꯝ ꯍꯜꯂꯣ
ꯍꯤꯗ ꯇꯥꯕ꯭ꯔꯣ
ꯑꯥ ꯇꯥꯔꯦ ꯄꯠ ꯄꯠ ꯄꯠ ꯇꯧꯕ ꯍꯜꯂꯣ ꯍꯜꯂꯣ ꯍꯜꯂꯣ ꯇꯥꯔꯕꯣ ꯇꯥꯗ꯭ꯔꯣ ꯍꯜꯂꯣ ꯍꯜꯂꯣ ꯀꯩꯩꯅꯣ ꯅꯦꯠ ꯋꯥꯛ